ꯑꯥ ꯍꯜꯂꯣ ꯍꯔꯨꯞ ꯑꯩꯅ ꯉꯥꯡꯉꯤꯁꯤ ꯐꯖꯅ ꯇꯥꯕꯤꯕꯔꯣ
ꯇꯥꯏꯌꯦ ꯇꯥꯏꯌꯦ ꯃꯔꯨꯞ ꯑꯩꯅ ꯏꯟ ꯇꯥꯕꯤꯕ꯭ꯔꯣ
ꯇꯥꯏ ꯇꯥꯏ ꯃꯔꯨꯞ ꯉꯁꯤꯗꯤ ꯀꯔꯤ ꯃꯊ‌ꯦꯜ ꯑꫭꯏꯅ ꯆꯕꯤꯔꯒ‌ꯦ
ꯃꯕꯨꯞ ꯉꯁꯤꯗꯤ ꯑꯩꯁ‌ꯦ ꯑꯥ ꯏꯔꯣꯝꯕ ꯑꯃꯝꯒ ꯉꯥ ꯊꯣꯡꯕ ꯑꯃꯝꯒ ꯆꯥꯖꯔꯤ ꯑꯥ ꯃꯗꯨꯛꯇꯤ ꯀꯔꯤ ꯀꯔꯤ ꯆꯥꯕꯤꯔꯒꯦ
ꯃꯔꯨꯞ ꯉꯁꯤꯁꯦ ꯑꯩꯅ ꯑꯃꯨꯛ ꯏꯔꯣꯟꯕ ꯑꯃꯒ ꯉꯥ ꯊꯣꯡꯕ ꯑꯃꯒ ꯑꯃꯨꯛ ꯆꯥꯖꯔꯦ
ꯑꯣ ꯑꯗꯨꯗꯤ ꯏꯟꯖꯥꯡꯁꯤ ꯃꯔꯨꯞ ꯀꯩꯀꯩ ꯈꯔ ꯍꯥꯏꯐꯦꯠꯇꯤ ꯃꯥꯟꯅꯕ ꯃꯥꯜꯂꯦ
ꯃꯥꯅꯦ ꯃꯔꯨꯞ ꯑꯗꯣ ꯃꯔꯨꯞ ꯉꯁꯤꯗꯤ ꯋꯥꯔꯤ ꯋꯥꯇꯥꯏ ꯈꯔ ꯇꯧꯁꯤ ꯃꯔꯨꯞ ꯁꯪꯕꯔꫭ
ꯎ
ꯌꯥꯏꯌ‌ꯦ ꯃꯔꯨꯞ ꯑꯥ ꯑꯩꯁꯨ ꯃꯔꯨꯞꯀ ꯋꯥꯔꯤ ꯁꯥꯅꯤꯡꯕ ꯀꯨꯏꯔꯕꯅꯤ ꯑꯩꯗꯣ ꯍꯧꯗꯣꯛꯄꯤꯔꯣ ꯃꯔꯨꯞ
ꯎ ꯃꯔꯨꯞ ꯃꯁꯤꯗꯤ ꯑꯩꯈꯣꯏꯒꯤ ꯑꯥ ꯀꯔꯤ ꯀꯔꯤ ꯆꯔꯒ ꯍꯛꯆꯥꯡ ꯐꯒꯅꯤ ꯍꯛꯆꯥꯡ ꯐꯕ ꯍꯥꯏꯕꯁꯤꯗ ꯆꯤꯟꯖꯥꯛ ꯈꯛꯇꯅ ꯌꯥꯕ꯭ꯔꯥ ꯑꯗꯨꯒ ꯑꯇꯩ ꯑꯇꯣꯞꯄ ꯀꯔꯤ ꯀꯔꯤ ꯆꯪꯏꯤ ꯍꯥꯏꯕꯗꯣ ꯁꯨꯝ ꯈꯪꯃꯤꯟꯅꯁꯤ ꯃꯔꯨꯞ ꯁꯣꯔ ꯀꯥꯟꯁꯤꯜꯂꯛꯄꯗꯨ ꯈꯤꯇꯪ ꯈꯟꯗꯣꯛꯄꯤꯔꯒꯗꯤ ꯌꯥꯝ ꯑꯗꯨꯅꯨꯡꯉꯥꯏꯖꯒꯅꯤ ꯃꯔꯨꯞ ꯃꯔꯨꯞꯀꯤ ꯃꫭꯠꯇ ꯍꯛꯆꯥꯡ ꯐꯕ ꯍꯥꯏꯕꯁꯤ ꯍꯤꯟꯖꯥꯛ ꯀꯛꯇꯅ ꯌꯥꯏꯌꯦꯅ ꯈꯟꯕꯤꯕ꯭ꯔꯥ
ꯑꯩꯒꯤ ꯃꯣꯠꯇꯗꯤ ꯑꯩꯈꯣꯏꯒꯤ ꯍꯛꯆꯥꯡ ꯐꯕꯁꯤ ꯆꯤꯟꯖꯥꯛ ꯈꯛꯇꯅꯗꯤ ꯌꯥꯗꯦ ꯑꯩꯈꯣꯏꯒꯤ ꯍꯛꯆꯥꯡ ꯁꯥꯖꯦꯜ ꯇꯧꯕ ꯑꯃꯗꯤ ꯇꯨꯝꯕꯒꯤ ꯃꯇꯝꯁꯤꯁꯨ ꯆꯥꯡ ꯅꯥꯏꯅ ꯇꯨꯝꯕꯤꯕ ꯑꯗꯨꯒ ꯃꯔꯨ ꯑꯣꯏꯅ ꯉꯁꯥꯏꯒꯤ ꯃꯔꯨꯅ ꯄꯟꯕꯤꯈꯤꯕ ꯆꯥꯕ ꯊꯛꯄꯒꯤ ꯃꯇꯥꯡꯗꯨꯗꯁꯨ ꯐꯖꯅ ꯑꯩꯈꯣꯏ ꯖꯣꯇꯣꯟ ꯇꯧꯕꯤꯕꯁꯤ ꯌꯥꯝꯅ ꯗꯔꯀꯥꯔ ꯑꯣꯏ ꯍꯥꯏꯇꯥꯔꯦ ꯑꯗꯨꯒ ꯑꯇꯣꯞ ꯑꯇꯣꯞꯄ ꯍꯤꯔꯝ ꯀꯌꯥ ꯑꯃꯁꯨ ꯂꯩꯈ꯭ꯔꯦ ꯑꯗꯨꯒ ꯐꯔꯦ ꯃꯔꯨꯞꯅꯁꯨ ꯃꯈꯥ ꯇꯥꯕꯤꯔꯛꯑꯣ ꯁꯤꯒꯤ ꯃꯇꯥꯡꯗ ꯀꯔꯤ ꯀꯔꯤ ꯍꯥꯏꯕꯤꯅꯤꯡꯕ ꯍꯥꯏꯕꯗꯣ
ꯃꯥꯅꯤ ꯃꯔꯨꯞ ꯃꯔꯨꯞ ꯍꯛꯆꯥꯡ ꯐꯕ ꯍꯥꯏꯕꯁꯤꯗꯕꯨ ꯆꯥꯕ ꯊꯛꯄ ꯍꯥꯏꯕ ꯈꯛꯇꯪꯁꯤꯅ ꯌꯥꯗꯦ ꯆꯥꯕ ꯊꯛꯄ ꯍꯥꯏꯕꯁꯤꯁꯨ ꯌꯥꯝꯅ ꯃꯔꯨꯑꯣ ꯑꯣꯏ ꯇꯧꯏꯒꯨꯝꯁꯨꯡ ꯍꯛꯆꯥꯡ ꯁꯥꯖꯦꯜ ꯌꯥꯎꯗ꯭ꯔꯒꯗꯤ ꯐꯅ ꯑꯁꯦꯡꯕ ꯆꯤꯟꯖꯥꯛ ꯑꯐꯕ ꯆꯤꯟꯖꯥꯛ ꯆꯥꯕ ꯇꯥꯔꯒꯁꯨ ꯃꯗꯨ ꯁꯝꯅ ꯍꯥꯏꯔꯕꯗ ꯃꯆꯤ ꯑꯣꯏꯔꯣꯏ ꯍꯥꯏꯕꯁꯤ ꯊꯝꯖꯒꯦ ꯑꯗꯨꯒ ꯃꯔꯨꯞꯅ ꯈꯪꯕꯗ ꯀꯔꯤ ꯀꯔꯤ ꯆꯥꯕꯗ ꯀꯔꯤ ꯀꯔꯤ ꯍꯛꯆꯥꯡ ꯑꯁꯤꯗ ꯀꯔꯤ ꯀꯔꯤ ꯀꯥꯟꯅꯕ ꯂꯥꯛꯀꯅꯤ ꯍꯥꯏꯕꯗꯨꯁꯨ ꯁꯝꯂꯞꯄ ꯊꯝꯕꯤꯌꯨ ꯃꯔꯨꯞ ꯋꯥꯈꯜ ꯂꯧꯁꯤꯡ ꯁꯨꯝ ꯑꯣꯏꯖꯍꯧꯖꯦ
ꯍꯣꯏ ꯑꯩꯈꯣꯏꯒꯤ ꯍꯛꯆꯥꯡ ꯑꯃ ꯐꯒꯦ ꯍꯥꯏꯕ ꯃꯇꯝꯗ ꯃꯌꯥꯝꯅ ꯈꯟꯅꯔꯤꯁꯤ ꯂꯐꯣꯏ ꯁꯪꯒꯣꯝ ꯌꯦꯔꯨꯝ ꯁꯨꯃꯥꯏꯅ ꯍꯥꯏꯅꯕꯅꯤ ꯑꯗꯨꯕꯨ ꯑꯩꯒꯤ ꯃꯣꯠꯇ ꯁꯨꯝ ꯊꯝꯖꯒꯦ ꯃꯔꯨꯞ ꯍꯛꯆꯥꯡ ꯑꯃ ꯐꯕ ꯍꯥꯏꯕꯁꯤꯗ ꯑꯩꯈꯣꯏꯒꯤ ꯍꯛꯆꯥꯡ ꯑꯁꯤꯗ
ꯎꯝ
ꯇꯉꯥꯏ ꯐꯗꯅ ꯆꯪꯗ ꯌꯥꯗꯕ ꯑꯩꯈꯣꯏꯒꯤ ꯚꯤꯇꯥꯃꯤꯟꯁ ꯃꯤꯅꯔꯦꯜꯁ ꯀꯌꯥ ꯑꯃ ꯗꯔꯀꯥꯔ ꯂꯩꯔꯤꯕꯅꯤ ꯑꯗꯨꯅ ꯑꯩꯈꯣꯏꯅ ꯆꯥꯕ ꯃꯇꯝꯗ ꯑꯩꯈꯣꯏꯒꯤ ꯁꯪꯒꯣꯝꯗ ꯄꯤꯔꯤꯕ ꯀꯥꯟꯅꯕ ꯌꯦꯔꯨꯝꯗ ꯌꯥꯎꯔꯤꯕ ꯀꯥꯟꯅꯕ ꯑꯃꯗꯤ
ꯂꯐꯣꯏꯗ ꯌꯥꯎꯔꯤꯕ ꯀꯥꯟꯅꯕ ꯃꯈꯣꯏ ꯈꯛꯇꯒꯤ ꯀꯥꯟꯅꯕ ꯈꯪꯕꯅꯗꯤ ꯌꯥꯔꯣꯏ ꯍꯥꯏꯕꯗꯤ ꯍꯩ ꯔꯥꯁꯨꯨ ꯆꯥꯒꯅꯤ ꯑꯗꯨꯒ ꯍꯋꯥꯏ ꯆꯦꯡꯋꯥꯏ ꯆꯥꯕ ꯌꯥꯕ ꯑꯗꯒꯤ ꯃꯈꯜ ꯃꯈꯜ ꯂꯩꯖꯈ꯭ꯔꯦ ꯀꯥꯔꯕꯣꯍꯥꯏꯗ꯭ꯔꯦꯠꯁ ꯐꯦꯠꯁ ꯑꯩꯈꯣꯏꯒꯤ ꯄ꯭ꯔꯣꯇꯤꯟꯁ ꯃꯤꯅꯔꯦꯜ ꯚꯤꯇꯥꯃꯤꯟꯁ ꯑꯩꯅ ꯄꯟꯖꯈ꯭ꯔꯤꯕꯁꯤꯡ ꯑꯁꯤ ꯃꯆꯜ ꯁꯣꯏꯅ ꯁꯨꯔꯒ ꯃꯁꯤꯒꯨꯝꯕꯁꯤ ꯁꯤꯟ ꯁꯤꯟꯗꯨꯅ ꯑꯩꯈꯣꯏꯒꯤ ꯅꯣꯡꯃꯒꯤ ꯑꯩꯈꯣꯏꯅ ꯆꯥꯔꯤꯕ ꯆꯤꯟꯖꯥꯛꯁꯤꯗ ꯈꯔ ꯈꯔ ꯌꯥꯎꯍꯟꯕ ꯉꯝ ꯇꯥꯔꯒꯗꯤ ꯃꯤꯑꯣꯏꯕ ꯑꯗꯨ ꯑꯅꯥ ꯑꯌꯦꯛ ꯌꯥꯎꯗꯕ ꯑꯃꯗꯤ ꯄꯨꯟꯁꯤ ꯅꯨꯡꯁꯥꯡꯅ ꯇꯤꯟꯖꯪ ꯀꯥꯏꯖꯪꯗꯅ ꯂꯩꯕ ꯉꯝꯒꯅꯤ ꯍꯥꯏꯗꯅ ꯑꯩꯒꯤ ꯃꯣꯠꯇ ꯊꯝꯖꯩ
ꯑꯆꯨꯝꯕꯅꯤ ꯃꯔꯨꯞ ꯃꯔꯨꯞꯅ ꯊꯥꯛꯄꯤꯕ ꯄꯨꯟꯁꯤꯟꯕꯗ ꯌꯥꯝꯅ ꯀꯥꯟꯅꯔꯕ ꯑꯩꯈꯣꯏꯒꯤ ꯇꯥꯥꯁꯟꯕꯗ ꯒ꯭ꯌꯥꯟ ꯂꯧꯁꯤꯡ ꯌꯥꯝꯅ ꯑꯣꯏꯒꯗꯕ ꯑꯗꯨꯨꯝꯒꯨꯝꯂꯕ ꯋꯥꯐꯝ ꯉꯥꯛꯇꯅꯤ ꯃꯈꯥ ꯇꯥꯔꯛꯄꯁꯤꯗꯤ ꯃꯔꯨꯞ ꯍꯧꯖꯤꯛ ꯍꯧꯖꯤꯛꯒꯤ ꯃꯇꯝ ꯑꯁꯤꯗꯗꯤ ꯑꯉꯥꯡꯁꯤꯡ ꯑꯁꯤ ꯍꯛꯆꯥꯡ ꯁꯥꯖꯦꯟ ꯇꯧꯕꯁꯤ ꯌꯥꯝꯅ ꯋꯥꯠꯂꯛꯄꯒꯨꯝꯅ ꯇꯧꯔꯦ ꯍꯥꯏꯕꯗꯤ ꯑꯩꯈꯣꯏꯅ ꯑꯉꯥꯡ ꯑꯣꯏꯔꯤꯉꯩꯒꯤ ꯃꯇꯝꯗ ꯁꯥꯟꯅꯔꯛꯄ ꯖꯤꯝ ꯅꯣꯡ ꯍꯛꯆꯥꯡ ꯁꯥꯖꯦꯜ ꯅꯠꯇ꯭ꯔꯒꯁꯨ ꯑꯩꯈꯣꯏꯅ ꯁꯥꯟꯅꯔꯛꯄꯗ ꯁꯝꯅ ꯍꯥꯏꯔꯕꯗ ꯕꯣꯜ ꯀꯦꯀꯨ ꯂꯣꯞꯄꯤ ꯈꯣꯡꯖꯣꯝꯕꯤ ꯂꯩꯔꯤꯕ ꯃꯌꯥꯝ ꯑꯁꯤ ꯁꯥꯟꯅꯔꯛꯄ ꯃꯇꯝꯗ ꯎꯔꯥꯎꯕꯤꯅꯆꯤꯡꯕꯁꯤꯡ ꯑꯁꯤ ꯁꯥꯟꯅꯕ ꯃꯇꯝꯗ ꯍꯛꯆꯥꯛ ꯁꯥꯖꯦꯟꯗꯨꯁꯨ ꯌꯥꯎꯋꯤ ꯍꯥꯏꯖꯔꯤꯕ ꯑꯗꯨꯕꯨ ꯃꯔꯨꯞ ꯍꯧꯖꯤꯛꯀꯤ ꯑꯉꯥꯡꯁꯤꯡ ꯑꯁꯤꯅ ꯁꯥꯟꯅꯔꯤꯕꯁꯤꯗꯤ ꯒꯦꯝꯒꯨꯝꯕ ꯃꯣꯕꯥꯢꯜ ꯐꯣꯟꯗ ꯂꯥꯏꯆꯨꯗꯨꯅ ꯅꯣꯉꯥꯟꯕꯗꯒꯤ ꯅꯨꯃꯤꯠ ꯇꯥꯕ ꯐꯥꯎꯕ ꯃꯍꯩ ꯂꯣꯏꯁꯪ ꯆꯠꯂꯨꯔꯕꯁꯨ ꯍꯜꯂꯛꯂꯒ ꯑꯃꯨꯛ ꯁꯥꯟꯅꯕ ꯃꯄꯥꯟꯗ ꯊꯣꯛꯇꯨꯅ ꯌꯨꯝꯒꯤ ꯃꯄꯥꯟꯗ ꯂꯝꯍꯥꯡꯗ ꯁꯥꯟꯅꯕꯁꯤ ꯢꯎꯨ ꯎꯨꯁꯜꯂꯛꯇꯕꯒꯨꯝꯅ ꯇꯧꯔꯦ ꯃꯔꯨꯞ ꯃꯔꯨꯞꯀꯤ ꯋꯥꯈꯜꯂꯣꯟꯗꯗꯤ ꯃꯁꯤ ꯈꯨꯝꯍꯥꯡꯗ ꯁꯥꯟꯅꯕ ꯑꯗꯒꯤ ꯃꯣꯕꯥꯏꯜ ꯐꯣꯟ ꯄꯥꯏꯗꯨꯅ ꯂꯩꯕꯁꯤ꯫ ꯅ ꯀꯌꯥꯃꯨꯛ ꯌꯥꯝꯅ ꯈꯦꯠꯅꯕꯒꯦ ꯑꯗꯨꯒ ꯀꯌꯥ ꯀꯔꯝꯕꯅ ꯍꯦꯟꯅ ꯀꯥꯟꯅꯍꯟꯕꯒꯦ ꯍꯥꯏꯕꯗꯨꯁꯨ ꯃꯔꯨꯞꯀꯤ ꯋꯥꯈꯜꯂꯣꯟꯗ ꯈꯤꯇꯪ ꯊꯝꯕꯤꯌꯨ꯫
ꯌꯥꯝ ꯆꯨꯝꯃꯦ ꯃꯔꯨ ꯑꯣꯏꯅ ꯊꯝꯕꯤꯔꯤꯕ ꯋꯥꯐꯝ ꯑꯁꯤ ꯑꯩꯈꯣꯏꯒꯤ ꯑꯉꯥꯡ ꯑꯣꯏꯔꯤꯉꯩ ꯃꯇꯝꯗꯗꯤ ꯍꯛꯆꯥꯡꯁꯤ꯫ ꯑꯩꯈꯣꯏꯒꯤ ꯅꯣꯡꯉꯥꯟꯕꯒ ꯍꯣꯏ ꯃꯍꯩ ꯇꯝꯕ ꯆꯠꯇꯕ ꯅꯠꯇꯦ ꯃꯍꯩ ꯇꯝꯕ ꯆꯠꯂꯛꯏ꯫ ꯀꯣꯆꯤꯡ ꯑꯩꯈꯣꯏ ꯇꯨꯏꯁꯟ ꯇꯧꯕꯁꯨꯦ ꯂꯩ ꯑꯗꯨꯕꯨ ꯉꯥꯏꯍꯥꯛ ꯁꯪꯕꯗ꯫ ꯂꯝꯄꯥꯛꯇ ꯁꯨꯃꯥꯡꯗ ꯇꯨꯔꯦꯜꯗ ꯂꯝꯕꯤꯗ꯫ ꯂꯥꯕꯨꯛ ꯂꯝꯍꯥꯡꯅꯆꯤꯡꯕꯁꯤꯡꯗ ꯑꯩꯈꯣꯏ ꯃꯁꯦꯟ ꯆꯦꯟꯕꯤ ꯆꯣꯡꯕꯤ ꯁꯥꯟꯅꯩ꯫ ꯀꯦꯀꯨ ꯂꯣꯠꯄꯤ ꯁꯥꯟꯅꯩ ꯈꯣꯡꯖꯣꯝꯕꯤ ꯁꯥꯟꯅꯩ꯫ ꯃꯈꯜ ꯃꯈꯥ ꯀꯌꯥꯒꯤ ꯅꯨꯡꯉꯥꯏ ꯅꯨꯡꯉꯥꯏꯔꯕ ꯆꯔꯨ ꯐꯨꯇꯤꯠ ꯑꯣꯟꯕꯤꯁꯨ ꯌꯥꯝ ꯅꯨꯡꯉꯥꯏ ꯃꯔꯨꯞ꯫ ꯑꯗꯨꯅ ꯑꯩꯈꯣꯏꯒꯤ ꯍꯛꯆꯥꯡꯁꯤꯡ ꯑꯁꯤ ꯑꯩꯈꯣꯏꯒꯤ ꯍꯨꯃꯥꯡ ꯊꯣꯛꯍꯟꯕ ꯆꯦꯟꯕ ꯆꯣꯡꯕꯁꯤꯅ ꯃꯔꯝ ꯑꯣꯏꯔꯒ ꯏꯁꯤ ꯈꯣꯡꯖꯦꯟ꯫ ꯐꯖꯅ ꯄꯤꯕꯅ ꯃꯔꯝ ꯑꯣꯏꯔꯒ ꯑꯩꯈꯣꯏ ꯑꯅꯥ ꯑꯌꯦꯛ ꯊꯣꯏꯅ ꯂꯩꯔꯛꯈꯤꯗꯦ꯫
ꯑꯗꯨꯕꯨ ꯍꯧꯖꯤꯛꯀꯥꯟꯒꯤ ꯑꯉꯥꯡꯁꯤꯡꯁꯤ ꯃꯁꯤ ꯃꯇꯝꯒꯤ ꯑꯑꯣꯟꯕꯅꯗꯤ ꯑꯣꯏꯒꯅꯤ꯫ ꯃꯄꯥꯒꯤ ꯈꯛꯇ ꯋꯥꯁꯨ ꯅꯠꯇꯅ꯫ ꯍꯥꯏꯗꯤ ꯃꯣꯕꯥꯏꯜ ꯐꯣꯟꯁꯦ ꯊꯣꯛꯄꯇꯪꯒꯤꯁꯨ ꯅꯠꯇꯅ ꯁꯥꯟꯅꯐꯝ ꯂꯩꯔꯛꯇꯕ ꯇꯁꯦꯡꯅ ꯑꯗꯨꯗꯒꯤ ꯑꯉꯥꯡ ꯑꯃꯗ ꯄꯤꯔꯤꯕ ꯄ꯭ꯔꯦꯁꯔꯁꯤ ꯑꯗꯨꯛꯀꯤ ꯃꯇꯤꯛ ꯌꯥꯝꯃꯦ ꯑꯩꯌꯛ ꯍꯧꯒꯠꯄꯒ ꯇꯨꯏꯁꯟ ꯇꯧꯕ ꯆꯠꯄ ꯍꯜꯂꯛꯄꯒ ꯆꯥꯛ ꯅꯪꯕꯣꯏ ꯅꯪꯗꯕꯣꯏ ꯆꯥꯔꯒ ꯕꯦꯟꯗ ꯇꯤꯐꯤꯟ ꯑꯃ ꯄꯤꯔꯒ ꯊꯥꯗꯣꯛꯈꯤꯕ꯫ ꯃꯍꯩ ꯇꯝꯐꯝ ꯁꯪꯗ ꯑꯃꯨꯛ ꯋꯥꯅ ꯇꯝꯃꯨꯔꯒ ꯍꯜꯂꯛꯄꯒ ꯆꯔꯥ ꯋꯥꯠꯂ ꯃꯇꯨꯡ ꯇꯨꯏꯁꯟ ꯇ ꯑꯃꯨꯛ ꯆꯠꯄ ꯅꯨꯡꯗꯥꯡ ꯍꯥꯏꯂꯠꯂꯒꯅ ꯂꯥꯏꯔꯤꯛ ꯄꯥꯎ ꯍꯥꯏꯕ꯫ ꯑꯗꯒꯤ ꯅꯍꯥꯛ ꯁꯪꯕ ꯃꯇꯝꯗ ꯋꯥꯔꯕꯅꯤꯅ ꯑꯃꯗꯤ ꯁꯥꯟꯅꯐꯝ ꯂꯩꯇ꯭ꯔꯕꯅꯤꯅ꯫ ꯐꯣꯟ ꯄꯥꯏꯕ ꯒꯦꯝ ꯁꯥꯟꯅꯕ ꯚꯤꯗꯤꯑꯣ ꯌꯦꯡꯕ꯫ ꯑꯁꯨꯝ ꯑꯁꯨꯝ ꯇꯧꯔꯛꯄꯁꯤꯅ ꯃꯈꯣꯏꯒꯤ ꯍꯛꯆꯥꯡꯁꯤꯡ ꯑꯁꯤ ꯅꯣꯡꯃ ꯅꯣꯡꯃꯒꯤ ꯁꯨꯝ ꯁꯨꯝ ꯁꯣꯟꯖꯜꯂꯛꯄꯅꯤ꯫ ꯁꯨꯃꯥꯏꯅ ꯊꯝꯖꯅꯤꯡꯉꯤ ꯑꯩꯒꯤ ꯃꯣꯠꯇ꯫
ꯑꯆꯨꯝꯃꯛ ꯃꯔꯨꯞ ꯃꯔꯨꯞꯅ ꯊꯝꯕꯤꯔꯤꯕ ꯋꯥꯐꯝꯁꯤꯡ ꯑꯁꯤ꯫ ꯑꯗꯣ ꯋꯥꯒꯅꯤ ꯍꯥꯏꯗꯨꯅ ꯊꯝꯖꯒꯦ ꯃꯔꯨꯞ ꯃꯔꯨꯞꯅ ꯄꯟꯕꯔꯤꯕ ꯋꯥꯐꯝꯁꯤꯡ ꯑꯗꯨꯒꯤ ꯃꯈꯥ ꯇꯥꯔꯛꯄꯗ ꯑꯩꯈꯣꯏꯒꯤ ꯅꯍꯥꯟꯋꯥꯏꯒꯤ ꯉꯜꯂꯤꯉꯩ ꯃꯇꯝꯗꯗꯤ ꯂꯩꯈꯣꯝꯗ ꯑꯣꯜꯂꯨꯔꯕꯁꯨ ꯏꯁꯤꯡꯗ ꯁ ꯁꯔꯥ ꯈꯨꯗ ꯑꯣ ꯆꯦꯡꯊꯔꯒ ꯏꯔꯣꯏ ꯂꯨꯕꯁꯨ ꯏꯔꯛꯂꯨꯔꯒꯁꯨ꯫ ꯅꯥꯕꯒꯤ ꯆꯥꯡꯁꯤ ꯌꯥꯝꯅ ꯅꯦꯝꯃꯝꯃꯤ ꯑꯗꯨꯕꯨ ꯍꯧꯖꯤꯛꯀꯤ ꯃꯇꯝꯒꯤ ꯑꯉꯥꯡꯁꯤꯡ ꯑꯁꯤꯒ ꯌꯦꯡꯅꯔꯨꯕ ꯃꯇꯝꯗꯗꯤ꯫ ꯇꯥꯏꯌꯣꯟꯅꯔꯦ ꯍꯥꯏꯖꯕ ꯇꯥꯔꯦ ꯃꯔꯨꯞ ꯍꯧꯖꯤꯛꯀꯤ ꯑꯉꯥꯡꯁꯤꯡ ꯑꯁꯤꯗꯤ ꯅꯣꯡ ꯈꯤꯇꯪ ꯆꯣꯠꯄꯒ꯫ ꯂꯥꯏꯍꯧ ꯇꯧꯕ ꯂꯣꯛ ꯊꯨꯡ ꯑꯁꯤꯅꯆꯤꯡꯕ ꯀꯌꯥ ꯃꯔꯨꯝ ꯇꯧꯈ꯭ꯔꯦ ꯃꯁꯤ ꯑꯑꯣꯟꯕꯅ ꯄꯨꯔꯛꯄ ꯌꯥꯎꯔꯅꯤ ꯍꯥꯏꯒꯗꯣꯔꯤꯕ꯭ꯔꯥ ꯅꯠꯇ꯭ꯔꯒ ꯑꯩꯈꯣꯏꯅ ꯆꯥꯔꯤꯕ ꯆꯤꯟꯖꯥꯛꯁꯤꯅꯅꯤ ꯍꯥꯏꯒꯗꯧꯔꯤꯕ ꯃꯁꯤ ꯃꯔꯨꯞꯀꯤ ꯃꯐꯝꯗꯒꯤ ꯇꯦꯟꯇꯛꯅ ꯈꯪꯖꯕ ꯌꯥꯒꯗ꯭ꯔꯥ ꯃꯔꯨꯞꯅ ꯋꯥꯈꯜꯂꯣꯟꯗ ꯀꯔꯤ ꯂꯩꯕꯒꯦ ꯍꯥꯏꯕꯗꯨ ꯈꯤꯇꯪ ꯊꯝꯕꯤꯌꯨ
ꯑꯩꯈꯣꯏꯒꯤ ꯇꯁꯦꯡꯕꯗꯤ ꯆꯤꯟꯖꯥꯛꯁꯤ ꯌꯥꯝꯅ ꯃꯔꯨ ꯑꯣꯏ ꯃꯔꯨ ꯑꯣꯢꯕꯗꯨꯅ ꯃꯔꯝ ꯑꯣꯏꯔꯒ ꯑꯩꯈꯣꯏꯅ ꯆꯥꯅꯔꯤꯕ ꯊꯥꯎ ꯍꯥꯔ ꯌꯥꯎꯕ ꯑꯩꯈꯣꯢꯒꯤ ꯑꯆꯥ ꯑꯊꯥꯛ ꯑꯗꯒꯤ ꯑꯩꯈꯣꯏꯒꯤ ꯈꯨꯠꯁꯦꯝꯒꯤ ꯆꯤꯅꯤ ꯍꯥꯏꯇꯥꯔꯦꯀꯣ ꯑꯊꯨꯝꯕ ꯃꯍꯧꯁꯥꯒꯤ ꯑꯊꯨꯝꯕ ꯅꯠꯇꯕ ꯈꯨꯠꯁꯦꯝꯒꯤ ꯇꯣꯉꯥꯟꯅ ꯁꯦꯝꯃꯒ ꯊꯨꯝꯍꯟꯕ ꯃꯁꯤꯅ ꯆꯥꯥꯁꯜꯂꯛꯄ ꯃꯌꯥꯝ ꯑꯗꯒꯤ ꯑꯩꯈꯣꯏ ꯍꯧꯖꯤꯛꯀꯥꯟ ꯑꯗꯨꯝ ꯎꯕꯤꯔꯝꯒꯅꯤ ꯂꯝꯕꯤꯗ ꯀꯩꯗ ꯂꯩꯁꯥꯕꯤ ꯃꯆꯥꯗꯒꯤ ꯅꯠꯇꯅ ꯅꯨꯄꯥ ꯃꯆꯥ ꯑꯉꯥꯡ ꯃꯆꯥ ꯃꯧ ꯅꯍꯥ ꯑꯍꯜ ꯂꯃꯟ ꯄꯨꯝꯅꯃꯛ ꯂꯝꯕꯤꯗ ꯌꯣꯜꯂꯕ ꯌꯥ ꯀꯔꯤ ꯀꯔꯤꯅꯣ ꯃꯥꯅ ꯀꯔꯤꯅ ꯀꯔꯝꯃꯥꯏꯅ ꯇꯧꯔꯒ ꯁꯦꯝꯃꯤꯕꯅꯣ ꯀꯔꯤ ꯀꯔꯤ ꯊꯥꯛꯏꯕꯅꯣ ꯈꯪꯗꯦ ꯃꯈꯣꯏꯒꯤ ꯍꯥꯏꯕꯨ ꯃꯅꯝ ꯅꯨꯡꯁꯤꯕ
ꯆꯥꯕꯗ ꯃꯍꯥꯎ ꯂꯩꯕ ꯆꯤꯟꯗ ꯍꯥꯎꯕ ꯇꯪ ꯈꯟꯕꯅ ꯃꯔꯝ ꯑꯣꯏꯔꯒ ꯁꯤꯒꯨꯝꯕ ꯐꯥꯁ ꯐꯨꯗ ꯍꯥꯏꯖ ꯇꯥꯔꯦꯀꯣ ꯃꯔꯨꯞ ꯒꯨꯝꯕꯁꯤ ꯃꯌꯥꯝ ꯆꯥꯁꯤꯜꯂꯛꯄ ꯑꯗꯒꯤ ꯏꯆꯝ ꯆꯝꯅ ꯌꯨꯝꯗ ꯆꯥꯔꯦ ꯍꯥꯏꯃꯛꯇꯁꯨ ꯃꯅꯥ ꯃꯁꯤꯡ ꯐꯥꯎꯗ ꯍꯥꯔ ꯍꯥꯞꯆꯤꯜꯂꯦ
ꯍꯤꯗꯥꯛ ꯀꯥꯞꯁꯤꯜꯂꯦ ꯊꯨꯅ ꯃꯨꯟꯅꯕꯅꯤ ꯍꯥꯏꯗꯅ ꯃꯤꯁꯤꯡ ꯍꯦꯟꯒꯠꯂꯛꯄꯅ ꯃꯁꯤ ꯌꯥꯝꯅ ꯁꯣꯛꯍꯟꯕꯅꯤ ꯑꯩꯈꯣꯏꯒꯤ ꯗꯤꯃꯥꯟꯅ ꯍꯦꯜꯂꯛꯄ ꯄꯨꯊꯣꯛꯄꯅ ꯋꯥꯠꯂꯛꯄ
ꯁꯤꯒꯨꯝꯕꯁꯤꯅ ꯂꯥꯛꯄꯅ ꯃꯔꯝ ꯑꯣꯏꯔꯒ ꯆꯥꯁꯤꯜꯂ ꯊꯛꯁꯤꯜꯂ ꯃꯇꯨꯡꯗ ꯍꯛꯆꯥꯡꯁꯤꯡ ꯑꯁꯤ ꯑꯗꯨꯛꯀꯤ ꯃꯇꯤꯛ ꯐꯤꯕꯝ ꯁꯣꯛꯏ ꯃꯇꯝ ꯑꯃꯗ ꯍꯥꯏꯅꯔꯝꯃꯤ ꯆꯥꯛ ꯌꯥꯝꯅ ꯆꯥꯕ ꯃꯤꯗꯤ ꯃꯁꯥ ꯐꯩ ꯍꯥꯏꯅ ꯍꯥꯏꯅꯔꯝꯃꯤ ꯀꯔꯤꯒꯤꯅꯣ ꯍꯥꯏꯕ ꯃꯇꯝꯗ ꯊꯕꯛ ꯏꯪꯈꯥꯡ ꯋꯥꯅ ꯁꯨꯔꯨꯔꯕꯁꯨ ꯃꯈꯣꯏꯅ ꯆꯥꯔꯤꯕꯗꯨ ꯃꯆꯤ ꯑꯣꯏꯕ ꯑꯣꯏꯕꯒꯤꯅꯤ ꯑꯗꯨꯕꯨ ꯍꯧꯖꯤꯛꯇꯤ ꯆꯥꯛ ꯌꯥꯝ ꯆꯥꯕꯁꯤ ꯑꯅꯥꯕ ꯀꯌꯥꯒꯤ ꯍꯧꯔꯛꯐꯝꯅꯤ ꯁꯨꯃꯥꯏꯅ ꯇꯦꯟꯇꯪꯅ ꯊꯝꯖꯒꯦ ꯃꯔꯨꯞ
ꯑꯆꯨꯝꯕꯅꯤ ꯃꯔꯨꯞ ꯃꯔꯨꯞꯅ ꯍꯥꯏꯕꯤꯔꯤꯕ ꯋꯥꯐꯝ ꯈꯨꯗꯤꯡꯃꯛ ꯑꯆꯨꯝꯕ ꯉꯥꯛꯇꯅꯤ ꯃꯔꯨꯞꯀ ꯊꯦꯡꯅꯗꯨꯅ ꯉꯁꯤ ꯋꯥꯔꯤ ꯋꯥꯇꯥꯏ ꯈꯔ ꯁꯥꯕ ꯐꯪꯖꯕ ꯅꯇꯥꯎꯒꯤꯁꯨ ꯂꯥꯏꯕꯛ ꯌꯥꯝꯅ ꯐꯕꯅꯤ ꯃꯔꯨꯞꯇꯒꯤ ꯀꯥꯟꯅ ꯀꯥꯟꯅꯔꯕ ꯋꯥꯔꯤ ꯋꯥꯍꯩ ꯀꯌꯥ ꯇꯥꯖꯕ ꯐꯪꯕ ꯌꯥꯝꯅ ꯅꯨꯡꯉꯥꯏꯖꯩ ꯃꯔꯨꯞ ꯃꯇꯨꯡ ꯇꯥꯔꯛꯄꯗꯁꯨ ꯅꯨꯡꯉꯥꯏ ꯅꯨꯡꯉꯥꯏꯔꯕ ꯋꯥꯔꯤ ꯀꯌꯥ ꯁꯥꯟꯅꯕ ꯑꯣꯏꯁꯤ ꯉꯁꯤꯒꯤ ꯑꯣꯏꯅꯗꯤ ꯃꯇꯥꯡ ꯑꯁꯤꯗ ꯀꯥꯏꯅꯔꯁꯤ ꯃꯔꯨꯞ